ꯍꯜꯂꯣ
ꯑꯥ
ꯑꯥ ꯇꯥꯏꯌꯦꯀꯣ
ꯑꯧ ꯇꯥꯏ
ꯑꯥ ꯆꯥꯛ ꯆꯥꯔꯕ꯭ꯔꯣ
ꯎꯝ ꯀꯨꯏꯈ꯭ꯔꯦ ꯍꯤꯞꯄꯒ ꯂꯩꯔꯦ ꯍꯖꯤꯛꯇꯤ ꯐꯃꯨꯡꯗ
ꯑꯥ
ꯅꯪꯗꯤ
ꯑꯩꯗꯤ ꯍꯧꯖꯤꯛ ꯉꯛ ꯆꯥꯕꯗ ꯉꯥꯏꯔꯤꯌꯦ
ꯑꯦ ꯊꯦꯡ ꯊꯦꯡꯉꯤꯍꯦ
ꯍꯣꯏ ꯑꯈꯣꯏꯗꯤ ꯊꯦꯡꯅ ꯍꯦꯛ ꯊꯦꯡꯕ ꯄꯥꯔꯇꯤꯅꯦꯕ ꯑꯈꯣꯏꯗꯤ
ꯑꯣ ꯀꯔꯤ ꯏꯟꯖꯥꯡ ꯆꯥꯔꯦ ꯅꯪꯕꯨ
ꯑꯥ ꯃꯃꯤꯡ ꯍꯥꯏꯕ ꯍꯩꯇꯦꯅꯦ
ꯑꯦ
ꯍꯧꯖꯤꯛꯀꯤ ꯁꯤꯖꯟ ꯍꯧꯖꯤꯛ ꯃꯇꯝꯒꯤ ꯑꯥ ꯏꯟꯁꯥꯡꯅꯦꯕ ꯌꯦꯜꯂꯣ ꯑꯣꯏ ꯑꯥ ꯀꯩꯅꯣ ꯃꯥꯒꯤ ꯀꯂꯔꯗꯣ ꯌꯦꯜꯂꯣ ꯑꯣꯏꯔꯒ ꯀꯣ
ꯎꯝ
ꯑꯥ ꯀꯔꯝꯃꯥꯏ ꯍꯥꯏꯁꯤꯔꯥ ꯎꯝ ꯃꯃꯤꯡꯁꯨ ꯈꯪꯗꯦꯅꯦ
ꯎꯟꯁꯣꯏꯔꯣ ꯕꯦꯝꯕꯨ ꯁꯨꯠ
ꯅꯠꯇꯦ ꯅꯠꯇꯦ ꯑꯥ ꯀꯔꯤꯅꯣꯒꯤ ꯁꯤ ꯑꯂꯨꯒꯤ ꯁꯦꯞꯅꯦ ꯑꯥ ꯑꯥ ꯀꯔꯤ ꯍꯥꯏꯕ ꯃꯥꯒꯤ ꯑꯥ ꯀꯔꯤꯅꯣꯒꯤ ꯋꯥꯔꯤ ꯂꯩꯕꯅꯤꯅꯦ ꯑꯁꯤꯒꯤ ꯏꯟꯁꯥꯡꯒꯤ ꯃꯥꯒꯤ ꯑꯥ ꯃꯀꯨꯞ ꯃꯀꯨꯕꯣꯛꯇꯨ ꯍꯥꯠꯅꯤꯉꯥꯏ ꯄꯤꯖꯥ ꯄꯤꯖꯕꯒꯤ ꯀ꯭ꯔꯤꯔꯥ ꯍꯥꯏꯕꯗꯣ
ꯎꯝ ꯈꯪꯗꯦ ꯈꯔ
ꯈꯪ ꯑꯥ ꯑꯣ ꯑꯗꯨ ꯈꯪ ꯈꯪꯗ꯭ꯔꯁꯨ ꯐꯔꯦ ꯑꯗꯨ ꯆꯥꯏ
ꯑꯣ ꯑꯍꯥꯎꯒꯅꯤ ꯑꯍꯥꯎꯒꯅꯤ ꯍꯥꯏꯇꯥꯔꯦ
ꯍꯣꯏ ꯍꯥꯎꯕꯅꯦ
ꯑꯣ ꯑꯗꯣ ꯀꯩꯗꯧꯔꯤꯅꯣ ꯍꯨꯖꯤꯛꯇꯤ
ꯍꯨꯖꯤꯛꯇꯤ ꯍꯤꯞꯔꯒ ꯑꯗꯨꯝ ꯂꯩꯌꯦ ꯀꯔꯤꯁꯨ
ꯑꯥꯎ ꯅꯨꯞ ꯕ‌ꯣ ꯕ‌ꯣꯜ ꯌꯦꯡꯅꯗ꯭ꯔꯣ
ꯕꯣꯜ ꯌꯦꯡꯗꯦꯗꯥ ꯑꯩꯗꯤ
ꯑꯣ
ꯃꯇꯝ ꯂꯩꯇꯕꯀꯣ
ꯕꯤꯖꯤ ꯑꯣꯏꯕ ꯃꯥꯜꯂꯤꯅꯦ
ꯍꯣꯏ ꯄꯨꯡ ꯑꯩꯒꯤ ꯀꯩꯅꯣꯁꯦ ꯑ ꯊꯕꯛꯁꯦ ꯄꯨꯡ ꯃꯉꯥ ꯄꯨꯡ ꯃꯉꯥꯗꯒꯤ ꯍꯧꯋꯦꯕ ꯑꯗꯨꯒꯤ ꯌꯦꯡꯕ ꯅꯪꯗꯕ
ꯑꯣ ꯑꯣ ꯉꯁꯤꯗꯤ ꯀꯩꯅꯣꯅꯦ ꯑꯥ ꯄꯨꯡ ꯇꯔꯥꯗꯩꯅꯦꯅ‌ꯦ ꯂꯩꯕꯗꯣ ꯇꯔꯥ ꯗ‌ꯣ ꯑꯣꯏꯅ ꯌꯦꯡꯉꯗꯤ ꯁꯪꯗꯦ ꯍꯣꯏ ꯑꯁꯦꯡꯕꯅꯦ ꯌꯥꯝ ꯊꯦꯡꯉꯤꯕ ꯇꯔꯥꯗ ꯂꯥꯛꯑꯁꯨ ꯏꯂꯥꯚꯦꯟ
ꯑꯈꯣꯏꯒꯤ ꯂꯝꯒꯤ ꯑ ꯃꯇꯝꯒ ꯆꯥꯟꯅꯗꯕꯒꯤꯀꯣ
ꯎꯝ ꯑꯗꯨꯅꯤ
ꯎꯝ
ꯑꯩꯈꯣꯏꯁꯨ ꯑꯁ ꯃꯝ ꯅꯨꯡꯗꯥꯡ ꯑꯣꯏꯅ ꯌꯦꯡꯕꯗꯣ ꯑꯃꯨꯛꯀ ꯋꯥꯔ‌ꯦꯅ‌ꯦ ꯇꯨꯝꯕꯗꯨ ꯑ ꯄꯨꯡ ꯇꯔꯥꯗ ꯂꯩꯕꯅ‌ꯦ ꯍ‌ꯣꯏ
ꯍꯣꯏ ꯇꯨꯝꯕꯒꯤ ꯍꯧꯒꯠꯄꯒꯤ ꯃ ꯇꯝꯗꯣ ꯌꯥꯝꯅ ꯀꯩꯅꯣ ꯆ ꯑꯥ ꯌꯥꯔꯛꯇꯕꯅꯦ ꯑꯗꯨꯃꯥꯏ ꯇꯧꯕꯗꯣ
ꯎꯝ
ꯎꯝ ꯊꯕꯛꯁꯨ ꯐꯖꯅ ꯇꯧꯕ ꯉꯝꯗꯦꯕꯥ ꯅꯨꯡꯗꯥꯡ ꯐꯖꯅ ꯇꯨꯝꯗꯕꯁꯦ ꯎꯝ
ꯁꯤꯒꯤꯁꯨ ꯌꯦꯡꯅꯤꯡꯕꯀꯣ ꯑꯗꯨꯒꯤ ꯌꯦꯡꯉꯤꯅꯤ ꯑꯩꯈꯣꯏꯗꯤ ꯕ꯭ꯔꯥꯖꯤꯜꯒ ꯖꯄꯥꯟ ꯑꯣꯏꯅ ꯇꯥꯔꯤꯅꯤ
ꯑꯣ ꯑꯦ ꯃꯤꯁꯤꯡꯗꯤ ꯀꯔꯤꯅꯣ ꯖꯄꯥꯟ ꯌꯥꯝꯅ ꯁꯞꯄꯣꯔ꯭ꯠ ꯇꯧꯅꯩꯌ‌ꯦꯅꯦ
ꯑꯣ ꯖꯄꯥꯟꯗꯨꯁꯨ ꯉꯁꯤ ꯑꯥ‌ ꯍꯧꯖꯤꯛꯀꯥꯟꯁꯦ ꯌꯥꯝ ꯐꯤꯡꯕꯀꯣ ꯐꯖꯅ ꯁꯅꯥꯕ ꯑꯗꯨꯒꯤꯅꯤ
ꯑꯥ
ꯖꯄꯥꯟꯁꯨ ꯀꯥꯒꯅꯦꯕ ꯑꯗꯣ
ꯑꯥ ꯋꯥꯠꯆ‌ꯦꯞ ꯏꯁꯇꯦꯇꯁ ꯇꯅꯥ ꯍꯦꯟꯅ ꯌꯦꯡꯈ꯭ꯔꯦꯗ ꯑꯩꯈꯣꯏꯗꯤ ꯍꯧꯖꯤꯛꯀꯥꯟꯗꯤ ꯑꯁꯦꯡꯕꯒꯤ ꯃꯦꯠꯁ ꯌꯦꯡꯗ꯭ꯔꯁꯨ
ꯎꯝ ꯍꯜꯂꯣ
ꯑꯥꯡ ꯇꯥꯏꯌꯦ
ꯑꯥ ꯑꯥ ꯍꯧꯖꯤꯛꯀꯤꯗꯨ ꯈ ꯅꯦꯠꯋꯥ꯭ꯔꯛ ꯈꯔ ꯀꯩꯅꯣ ꯇꯧꯕ ꯂ ꯂꯦꯡꯒꯤꯡ ꯇꯧꯕ꯭ꯔꯥ ꯈꯟꯕꯥ
ꯍꯥꯥ
ꯅꯦꯠꯋꯔ꯭ꯛꯇꯨ ꯇꯠꯄ꯭ꯔꯥ ꯈꯟꯕꯀꯣ ꯍꯧꯖꯤꯛꯀꯤꯗꯨ ꯉꯥꯍꯥꯛ ꯑꯗꯨꯒꯤꯅꯦꯗꯥ ꯑ‌ꯣ ꯎꯝ ꯅꯨꯡ ꯅꯨꯡꯗꯤ ꯑꯥꯍꯟꯔꯣ ꯑꯉꯥꯡꯔꯣ
ꯑꯉꯥꯡ ꯑꯉꯥꯡꯅꯤ ꯑꯉꯥꯡ ꯆꯍꯤ ꯀꯨꯟ ꯑꯦꯛꯖꯦꯛ
ꯑꯣ ꯑꯗꯨꯗꯤ ꯏꯆꯦ ꯀꯧꯋꯣ ꯑꯈ‌ꯣꯏꯕꯨ ꯗꯤꯀꯨꯠ ꯑꯩꯗꯤ ꯀꯨꯟꯃꯔꯤꯅꯦ
ꯑꯣ
ꯑꯗꯨꯝ ꯉꯥꯏꯍꯥꯛ ꯉꯥꯏꯍꯥꯛ ꯀꯩꯗꯃꯛꯀꯣ ꯑꯗꯨꯝ ꯂꯩꯕ ꯋꯥꯅꯤꯗ
ꯑꯥ ꯑꯗꯣ
ꯂꯥꯏꯔꯤꯛꯒꯨꯝꯕꯗꯤ ꯇꯝꯔꯝꯒꯅꯤꯅꯀꯣ
ꯎꯝ ꯇꯣꯈ꯭ꯔꯤ ꯃꯨꯛ
ꯂꯣꯏꯔꯦ
ꯎꯝ ꯑꯩꯅ ꯇꯣꯛꯄ ꯋꯥꯕ ꯋꯥꯕꯀꯣ
ꯏꯁ ꯂꯥꯏꯔꯤꯛ ꯇꯝꯕꯗꯨ ꯋꯥꯔꯗꯤ ꯀꯔꯃꯥꯏꯟ ꯇꯧꯕꯅꯤ
ꯄꯩꯁꯥꯅ ꯇꯝꯕꯅꯤꯅ ꯄꯩꯁꯥꯗꯣ ꯋꯥꯕꯥꯀꯣ ꯎꯄꯥꯏ ꯂꯩꯇꯦ
ꯑꯣꯗ ꯍꯧꯖꯤꯛꯀꯥꯟꯗꯤ ꯃꯁꯥ ꯃꯁꯥꯒꯤ ꯍꯩꯕꯒꯤꯔꯣꯝꯗ ꯃꯈꯥ ꯄꯨꯑꯦꯗ ꯌꯥꯝꯅ ꯇꯝꯕꯁꯨ ꯃꯤ ꯑꯣꯏꯕ ꯉꯝꯗꯕ ꯂꯩꯌꯦꯗ
ꯎ ꯍꯣꯏꯅꯦ ꯃꯥ ꯃꯥꯒꯤ ꯀꯩꯅꯣ ꯁꯥ ꯏꯟꯀꯝꯗꯣ ꯂꯩꯗꯤ ꯌꯥꯏꯅꯦ
ꯎꯝ ꯍꯣꯏ ꯏꯁꯣꯔꯅ ꯅꯪ ꯁꯤ ꯇꯧꯑꯣ ꯍꯥꯏꯕꯗꯣ
ꯎꯝ
ꯇꯝꯕꯗꯤ ꯑꯗꯨꯝ ꯎꯝ ꯂꯧ ꯁꯨꯔꯕ꯭ꯔꯣ ꯍꯧꯖꯤꯛꯀꯥꯟ
ꯍꯥꯥ
ꯂꯧ ꯁꯨꯔꯒ ꯂꯩꯕ꯭ꯔꯣ
ꯍꯣꯏ ꯑꯩꯒꯤ ꯑꯩꯒꯤ ꯑꯣꯏꯅ ꯁꯦꯝꯃꯤꯌꯦ ꯐꯥꯝ ꯑꯃꯥꯒꯤ ꯑꯦ ꯐꯥꯝꯒꯤ
ꯑꯣ ꯑꯗꯨ ꯑꯣꯏꯔꯗꯤ ꯂꯥꯏꯔꯤꯛ ꯇꯝꯗ꯭ꯔꯁꯨ ꯌꯥꯔꯦ ꯀꯔꯤꯅꯣ
ꯎꯝ ꯀ꯭ꯋꯥꯗꯣ ꯊꯥꯕꯀꯣ ꯂꯤꯁꯤꯡ ꯑꯃ ꯍꯦꯟꯕ꯭ꯔꯥ ꯈꯪꯗꯦ ꯂꯤꯁꯤꯡ ꯑꯃꯒ ꯋꯥꯟꯅꯤ ꯑꯣꯏꯔꯝꯒꯅꯤ
ꯑꯣ ꯑꯣ ꯑꯗꯨ ꯑꯣꯏꯗꯗꯤ ꯃꯤ ꯑꯦ ꯑꯦꯃꯦ ꯕꯤ ꯑꯦ ꯇꯝꯕꯗꯒꯤꯁꯨ ꯅꯪꯅ ꯍꯦꯟꯈ꯭ꯔꯦꯅꯦ ꯑꯗꯨꯗꯤ
ꯈꯪꯗ꯭ꯔꯤꯗ ꯍꯧꯖꯤꯛꯇ ꯉꯥꯏꯔꯤꯅꯤ ꯐꯒꯤꯅꯨꯝꯕꯗ
ꯗꯦꯗ ꯁꯤꯒꯨꯝꯕ ꯇꯧꯅꯤꯡꯕ ꯑꯃ ꯄꯣꯛꯔꯒ ꯇꯧꯕ ꯂꯩꯔꯗꯤ ꯀꯔꯤꯁꯨ ꯀꯥꯏꯗꯦꯗ
ꯎꯝ
ꯐꯩꯗꯤ ꯈꯪꯗꯦ ꯀꯃꯥꯏ ꯇꯧꯁꯤꯔꯥ
ꯎꯝ
ꯊꯥꯠ ꯑꯦꯛꯖꯥꯝ ꯊꯥꯔꯨꯕ ꯈꯨꯗꯤꯡꯁꯨ ꯑꯣꯏꯗꯕꯒꯨꯝ ꯂꯥꯏꯔꯤꯛꯁꯨ ꯑꯥ ꯌꯧꯅ ꯇꯝꯔꯨꯕꯅꯤꯅ
ꯎꯝ
ꯃꯈꯥ ꯑꯣꯏꯕ ꯊꯕꯛꯁꯨ ꯇꯟ ꯇꯧꯅꯤꯡꯗꯕꯒꯨꯝ ꯑꯃꯨꯛꯀ ꯀꯣ
ꯎꯝ
ꯂꯨꯋꯦꯅꯦ ꯃꯇꯝꯁꯦ
ꯑ ꯃꯇꯝꯅ ꯊꯤꯔꯤꯝꯃꯦ
ꯎꯝ ꯃꯤꯗꯤ ꯌꯥꯝ ꯂꯩꯔꯒ ꯊꯕꯛꯇꯤ ꯂꯩꯇꯕ
ꯍꯣꯏ ꯑꯗꯨꯅꯦ
ꯑꯗꯨꯒ ꯑꯈꯣꯏꯒꯤ ꯃꯐꯝꯗꯤ ꯄꯩꯁꯥꯅ ꯈ
ꯑꯥ
ꯆꯪꯕꯅꯤꯅꯀꯣ
ꯎꯝ
ꯑꯗꯨꯒꯤ ꯋꯥꯏꯌꯦ
ꯎꯝ ꯀꯅꯥ ꯀꯅꯥ ꯂꯩꯔꯤꯅꯣ ꯑꯗꯨꯒ ꯆꯦꯆꯦ ꯍꯧꯖꯤꯛ
ꯑꯩꯗꯤ ꯌꯨꯝ ꯏꯃꯨꯡ ꯂꯣꯏꯅꯃꯛ ꯂꯩꯌꯦ
ꯑꯣ ꯐꯩꯅꯦ ꯑꯗꯨꯗꯤ ꯑꯣ ꯐꯩꯅꯦ ꯑꯗꯨꯗꯤ
ꯁꯤꯗ ꯑꯁꯤꯗ ꯄꯔꯃꯅꯦꯟꯅꯦ ꯑꯩꯈꯣꯏꯗꯤ
ꯑꯣ ꯑꯣ
ꯑꯗꯨ ꯑꯗꯨ ꯑꯣꯏꯔꯁꯨ ꯋꯥꯏꯑꯦꯗ ꯁꯤꯗ ꯂꯩꯕꯁꯨ
ꯎꯝ ꯎꯝ
ꯍꯧꯖꯤꯛꯀꯤ ꯃꯇꯝꯒ ꯍꯥꯏꯔꯗꯤꯀꯣ ꯂꯥꯟ ꯃꯇꯝꯒ ꯑꯣꯏꯕꯒ ꯃꯄꯥꯟ ꯊꯣꯛꯅꯤꯡꯈ꯭ꯔꯕꯅꯤ ꯑꯩꯈꯣꯏꯗꯤ
ꯑꯩꯁꯨ ꯊꯣꯛꯅꯤꯡꯕꯅꯦ
ꯃꯄꯥꯟ ꯊꯣꯛꯅꯤꯡꯗꯕ ꯂꯩꯇ꯭ꯔꯦ
ꯑꯣ ꯀꯟꯗꯤꯁꯟꯗꯣ ꯌꯥꯗꯦꯕ ꯑꯩꯗꯤ ꯆꯠꯄ ꯌꯥꯔꯣꯏꯅꯦ
ꯎꯝ ꯐꯖꯅ ꯀꯩꯅꯣ ꯇꯧꯔꯒ ꯊꯣꯛꯄ ꯌꯥꯕ ꯃꯇꯝꯗ ꯊꯣꯛꯑꯣ ꯅꯈꯣꯏꯁꯨ
ꯈꯪꯗ꯭ꯔꯦꯗ ꯏꯅꯥꯎꯒ ꯑꯩ ꯏꯆꯦ ꯍꯣꯏꯗꯣ ꯆꯠꯈ꯭ꯔꯕꯅꯦ ꯑꯩꯗꯤ ꯆꯠꯂꯔꯣꯏꯗ
ꯌꯨꯝꯗ ꯃꯄꯥꯟ ꯊꯣꯛꯇ꯭ꯔꯁꯨ ꯌꯥꯏꯌꯦ ꯍꯥꯏꯔꯗꯤ ꯊꯣꯛ ꯑꯗꯨ ꯑꯣꯏꯔꯗꯤ
ꯎꯝ ꯑꯩꯗꯤ ꯊꯣꯛꯅꯤꯡꯕ ꯑꯗꯣ ꯀꯟꯗꯤꯁꯟꯗꯨꯅ ꯌꯥꯗꯕ
ꯎꯝ ꯌꯥꯔꯛꯄ ꯃꯇꯝꯁꯨ ꯂꯩꯒꯅꯤꯅꯦ ꯑꯗꯣ
ꯈꯪꯗ꯭ꯔꯦ
ꯅꯈꯣꯏꯗꯤ ꯅꯆꯤꯟꯅꯅꯥꯎ ꯀꯌꯥꯔꯣ
ꯃꯔꯤ
ꯑꯣ ꯅꯪꯅ ꯅꯪ ꯑꯩꯈꯣꯏꯗꯤ ꯑꯍꯨꯝꯅꯦ
ꯑꯩꯅ ꯈ꯭ꯋꯥꯏꯗꯒꯤ ꯑꯥ ꯀꯩꯅꯣ ꯎꯝ ꯏꯅꯥꯎ ꯅꯨꯄꯥꯗꯣ
ꯎꯝ ꯎꯝ
ꯒ꯭ꯌꯥꯟ ꯇꯥꯗꯦꯕ ꯑꯗꯨꯒꯤ ꯃꯊꯛꯇ ꯑꯗꯨꯒ ꯏꯅꯥꯎ ꯑꯥꯏ ꯏꯕꯨꯡ ꯑꯃꯒꯀꯣ ꯆꯦꯆꯦ ꯑꯃ
ꯑꯣ ꯅꯨꯄꯤ ꯑꯃꯈꯛ ꯂꯩꯕ
ꯑꯣ ꯑꯗꯨꯁꯨꯨ ꯆꯦꯟꯈ꯭ꯔꯦꯅꯦ ꯑꯉꯥꯡ ꯑꯃ ꯂꯩꯈ꯭ꯔꯕꯅꯤ
ꯑꯥ
ꯑꯗꯨ ꯃꯣꯏꯗꯣ ꯂꯣꯏꯅꯃꯛ ꯂꯣꯏꯅꯃꯛꯇꯣ ꯗꯦꯜꯍꯤꯗ ꯂꯩꯕꯅꯦ
ꯑꯣ ꯑꯗꯨ ꯅꯨꯡꯉꯥꯏꯅ ꯂꯩꯕ꯭ꯔꯥ
ꯑꯣ ꯅꯨꯡꯉꯥꯏꯅ ꯂꯩꯔꯦ ꯃꯣꯏꯗꯤ
ꯅꯪꯁꯨ ꯁꯤꯗ ꯅꯨꯡꯉꯥꯏꯅ ꯂꯩꯌꯨꯗ ꯑꯗꯨ ꯑꯣꯏꯔꯗꯤ
ꯑꯣ ꯑꯩꯁꯨ ꯅꯨꯡꯉꯥꯏꯅ ꯂꯩꯗ ꯑꯩꯗꯤ ꯀꯩꯅꯣ ꯎꯝ ꯀꯣꯏꯅꯤꯡꯕ ꯃꯇꯝꯗ ꯑꯗꯨꯝ ꯀꯣꯏꯕ ꯆꯠꯂꯦꯅ ꯆꯤꯡꯗ ꯂꯩꯕꯗꯣ ꯑꯗꯨꯒꯤ
ꯍꯣꯏ
ꯚꯤꯂꯦꯁ ꯚꯤꯂꯦꯁ ꯂꯥꯏꯐꯁꯨ ꯅꯨꯡꯉꯥꯏ ꯍꯥꯏꯇꯥꯔꯦ
ꯑ ꯅꯣꯏꯒꯤ ꯃꯐꯝꯗꯨꯗꯤ ꯀꯔꯤꯁꯨ ꯇꯧ ꯀꯔꯤꯁꯨ ꯇꯧꯗꯦꯀꯣ ꯑꯣ ꯑꯡꯈꯣꯏ ꯁꯤꯗꯗꯤ ꯀ꯭ꯔꯤꯁꯨ ꯇꯧꯕ ꯌꯥꯗꯦ
ꯑꯣ ꯍꯣꯏ ꯑꯗꯣ ꯉꯥ ꯐꯥꯅꯤꯡꯉꯗꯤ ꯉꯥ ꯐꯥꯅꯤ ꯑꯗꯣ ꯌꯥꯝ ꯅꯨꯡꯉꯥꯏꯑꯕ ꯚꯤꯂꯦꯖ ꯂꯥꯏꯐꯇꯤ
ꯑꯣ ꯉꯥꯏ ꯉꯥ ꯐꯥꯕ ꯃꯇꯝ ꯑꯣꯏꯔꯕ꯭ꯔꯥ ꯍꯧꯖꯤꯛꯁꯦ
ꯍꯣꯏ
ꯑꯣ ꯑꯗꯨꯒ ꯍꯪꯉꯣꯏꯁꯨ ꯐꯥꯅꯩꯌꯦꯀꯣ
ꯍꯪꯉꯣꯏꯁꯨ ꯑꯩꯡꯈꯣꯏꯗꯗꯤ ꯍꯪꯉꯣꯏꯁꯦ ꯀꯌꯥꯝ ꯌꯥꯝꯗꯦꯗ ꯃꯔꯛ ꯃꯔꯛꯇꯗꯤ ꯂꯧ ꯄꯨꯔꯛꯑꯦ ꯑꯗꯨ
ꯅꯣꯡ ꯆꯨꯕ ꯃꯇꯝ ꯑꯣꯏꯕꯒꯤ ꯍꯪꯉꯣꯏ ꯐꯅꯩꯌꯦ ꯍꯥꯏꯅ ꯇꯥꯕꯀꯣ
ꯍꯣꯏ ꯌꯥꯝꯃꯗꯤ ꯐꯔꯝꯅꯤꯕ ꯑꯈꯣꯏꯗ ꯂꯣꯏ ꯆꯥꯊꯣꯛꯈ꯭ꯔꯥꯕꯅꯦ
ꯑꯣ
ꯌꯣꯟꯅꯤꯡꯗꯦ ꯑꯗꯨꯒꯨꯝꯕ ꯄꯣꯠꯇꯣ ꯑꯈꯣꯏꯁꯨ ꯀꯩꯅꯣ ꯂꯨꯅꯥ ꯂꯧꯔꯛꯄꯥꯅꯦꯕꯀꯣ ꯑꯗꯨꯒꯤ ꯌꯣꯟꯗ꯭ꯔꯦꯅꯦ ꯄꯥꯝꯃꯨꯕꯥꯀꯣ ꯍꯨꯖꯤꯛꯗꯤꯛ ꯌꯨꯝꯗ ꯂꯩꯕ꯭ꯔꯣ ꯅꯠꯇ꯭ꯔꯥꯒ ꯊꯕꯛ ꯆꯠꯄ꯭ꯔꯣ ꯇꯥꯕ꯭ꯔꯣ